ꯄꯥꯝꯕ꯭ꯔꯣ
ꯀꯔꯤ ꯄꯥꯝꯕ꯭ꯔꯣ ꯍꯥꯏꯕꯅꯣ
ꯅꯪ ꯅꯨꯄꯤ ꯄꯥꯝꯕ꯭ꯔꯣ ꯅꯨꯄꯥ ꯄꯥꯝꯔꯣ
ꯑꯩꯗꯤꯀꯣ ꯅꯨꯄꯤꯁꯨ ꯄꯥꯝꯃꯤ ꯑꯃ ꯑꯃꯗꯁꯨ ꯑꯐꯕ ꯇꯧꯕ ꯃꯤꯕꯨ ꯈꯇꯅꯦ ꯄꯥꯝꯃꯤ ꯑꯗꯨ ꯑꯣꯏꯔꯁꯨ ꯑꯗꯨ ꯑꯣꯏꯔꯁꯨ ꯃꯤ ꯃꯤꯅꯀꯣ ꯑꯩꯉꯣꯟꯗ ꯍꯦꯟꯅꯩ ꯑꯗꯨꯝ ꯃꯣꯏꯅ ꯍꯥꯏꯅꯤꯡꯕ ꯍꯥꯏꯖꯅꯨ ꯇꯧꯅꯤꯡꯕ ꯇꯧꯖꯅꯨ ꯏꯊꯟꯗ ꯗꯄꯝ ꯍꯤꯡꯕ ꯏꯄꯣꯞ ꯇꯧꯔꯒ ꯂꯩꯅꯤꯡꯗꯦꯕ ꯑꯩꯗꯤ
ꯅꯪꯒꯤ ꯊꯝꯃꯣꯏꯗꯁꯨ ꯃꯤ ꯑꯃ ꯍꯥꯞꯄꯤꯌꯣ ꯑꯅꯤ ꯑꯍꯨꯝ ꯍꯥꯞꯇꯨꯅꯦ ꯅꯨꯄꯥ ꯍ ꯍꯥꯞꯔꯗꯤ ꯅꯨꯄꯥꯅ ꯊꯝꯃꯣ ꯅꯨꯄꯤꯅ ꯍꯥꯞꯄꯤꯕꯅꯤ ꯀꯔꯤꯒꯤ ꯅꯣ ꯃꯤꯛꯁ ꯇꯧꯑꯦ
ꯑꯩꯒꯤ ꯕꯣꯏꯐ꯭ꯔꯦꯟ
ꯅꯪꯒꯤ ꯏꯟꯃꯥꯟꯅꯕꯤꯁꯨ ꯑꯗꯩ ꯈꯪꯗ꯭ꯔꯦ ꯀꯔꯝꯅ ꯂꯩ ꯅꯪꯒꯤ ꯏꯟꯃꯥꯟꯕꯤꯗꯨ
ꯍꯝ
ꯑꯗꯩ ꯈꯪꯗ꯭ꯔꯦ ꯅꯪꯒꯤꯗ ꯅꯪꯒꯤꯗꯨ ꯑꯗꯨꯃꯅ ꯍꯥꯏꯒꯅꯨ ꯑꯗꯨ ꯑꯣ ꯑꯗꯨꯗꯗꯤ ꯑꯗꯨ ꯈꯪꯗ꯭ꯔꯦ ꯑꯩ ꯅꯪ ꯀꯥꯅꯅꯣ ꯈꯪꯗ꯭ꯔꯦ
ꯅꯪꯛꯤ ꯋꯥꯈꯜꯗꯣ ꯐꯖꯅ
ꯐꯣꯟ ꯀꯣꯜꯁꯨ ꯇꯧꯕ
ꯑ ꯍꯥꯏꯀꯅꯣ
ꯍꯧꯖꯤꯛ ꯅꯨꯄꯤꯁꯨ ꯃꯁꯨ ꯇꯠꯇ꯭ꯔꯦ ꯍꯥꯏꯗꯤ
ꯅꯪ ꯊꯥꯖꯕ꯭ꯔꯣ
ꯑꯩ ꯊꯥꯖꯕ ꯊꯝꯃꯦ ꯑꯩ ꯊꯥꯖꯕ ꯃꯤꯒꯨꯝ
ꯅꯪꯒꯤꯇ ꯀꯣ ꯎꯝ ꯏꯁꯄꯤꯀꯔ ꯇ ꯏꯁꯄꯤꯀꯔ ꯇ ꯐꯖꯅ ꯊꯝꯃꯣ ꯑꯗꯨꯒ ꯍꯥꯏꯌꯨ ꯅꯠꯇ꯭ꯔꯗꯤꯗꯨꯀꯣ ꯑꯩ ꯍꯣꯏ ꯍꯧꯖꯤꯛꯇꯛꯇꯨ ꯇꯥꯏ ꯅꯠꯇ꯭ꯔꯗꯤ ꯅꯪꯒꯤ ꯐꯣꯟꯗ ꯐꯖꯅ ꯇꯥꯗ꯭ꯔꯦ ꯑꯗꯨꯒ ꯇꯥꯏꯌꯦ
ꯅꯨꯡꯉꯥꯏꯇꯦꯍꯦ ꯑꯗꯨꯗꯤ
ꯑꯗꯨꯅ ꯐꯖꯅ ꯐꯣꯟꯗꯣ ꯄꯥꯏꯔꯣ
ꯍꯣꯏ ꯅꯄꯥꯅꯤꯗꯤ ꯀꯔꯤꯒꯤ ꯀꯔꯤꯒꯤ ꯃꯔꯝꯗꯒꯤ ꯇꯣꯛꯈ꯭ꯔꯕꯅꯣ ꯍꯥꯏꯕꯅ ꯑꯩꯗꯤ ꯑꯩꯅ ꯍꯪ ꯑꯗꯨꯗꯤ ꯃꯥꯗꯣ ꯍꯧꯖꯤꯛꯀꯥꯟ ꯑꯃꯨꯛ ꯃꯨꯠꯁ꯭ꯋꯤꯡ ꯇꯧꯕ꯭ꯔꯣ ꯍꯥꯏꯕꯅꯤ ꯑꯩꯅ ꯍꯥꯏꯅꯤꯡꯕꯗꯨꯗꯤ ꯃꯃꯤꯡ ꯄꯟꯕ ꯄꯅꯤꯡꯗꯦ ꯅꯪꯒꯤ ꯅꯃꯥꯅꯕꯗꯣ ꯅꯥꯃꯅꯕ
ꯂꯥꯏ ꯁ ꯂꯣꯏꯅꯃꯛ ꯀꯥꯠ ꯑꯣꯐ ꯇꯧꯈ꯭ꯔꯦ ꯑꯗꯨꯗꯤ ꯀꯅꯥꯅꯣ ꯀꯅꯥ
ꯅꯪꯁꯨ ꯐ꯭ꯔꯨꯠ ꯑꯣꯏꯕꯒꯤ ꯑꯩꯁꯨ ꯅꯪꯕꯨ ꯍꯥꯏꯕ ꯉꯝꯗꯦꯅꯦ ꯅꯪꯒꯤ ꯃꯨꯠ ꯃꯨꯠꯇ ꯁ꯭ꯋꯤꯡ ꯇꯧꯕꯒꯤ
ꯑꯩꯅꯀꯣ
ꯑꯩ ꯅꯨꯄꯥ ꯑꯣꯏꯔꯗꯤ ꯅꯪꯕꯨ ꯀꯣꯏꯅꯤꯡꯗꯦ
ꯑꯗꯤ ꯊꯤꯅ ꯐꯔꯦ ꯀꯅꯥꯁꯨ ꯑꯩꯉꯣꯟꯗ ꯀꯣꯏꯔꯒ ꯐꯥꯔꯁ ꯇꯧꯗꯥꯏꯗꯤ ꯍꯧꯖꯤꯛꯇꯨꯒ ꯃꯥꯅ ꯅꯍꯥꯟ ꯅꯪꯅ ꯄꯥꯝꯃꯤꯁꯤ ꯂꯥꯛꯑꯣ ꯄꯥꯝꯗ꯭ꯔꯗꯤ ꯆꯠꯂꯣ ꯑꯩꯁꯨ ꯄꯥꯝꯗ꯭ꯔꯤ
ꯑꯗꯨ ꯑꯣꯏꯔꯗꯤ ꯅꯪ ꯄꯥꯝꯂꯕ ꯅꯨꯄꯥꯅ ꯌꯥꯝꯅ ꯄꯥꯝꯅꯔꯗꯤ ꯀꯔꯝꯍꯥꯏꯅ ꯇꯧꯅꯤ
ꯍꯥꯏꯗꯤꯀꯣ ꯃꯥꯗꯣ ꯑꯗꯨꯃꯅ ꯂꯨꯄꯥ ꯂꯥꯛꯈ꯭ꯔꯦꯗꯤꯀꯣ ꯍꯥꯏꯗꯤ ꯃꯈꯣꯏꯒꯤ ꯅꯁꯛ ꯁꯥ ꯎꯅꯤꯡꯟꯗ꯭ꯔꯤ
ꯐꯔꯦ ꯐꯔꯦ
ꯑꯦ ꯄꯝꯗ ꯑꯗꯨꯗꯤ ꯑꯗꯨꯒꯝ ꯄ ꯇꯣ ꯍꯥꯏ ꯒꯅꯣ ꯃꯤ ꯁꯨ ꯂꯥꯛ ꯂꯥꯛꯔꯣꯏꯌꯦ ꯂꯥꯛꯔꯣꯏ ꯎꯝ ꯎꯝ ꯂꯣꯏ ꯑꯗꯨꯒꯨꯝꯕ ꯅꯨꯄꯥꯁꯨ ꯂꯔꯣꯏ ꯑꯩꯉꯣꯟꯗꯗꯤ
ꯅꯣꯏꯒꯤ ꯃꯃꯥ ꯕꯕꯥꯅ ꯍꯥꯏꯕꯗꯣ ꯇꯧꯔꯨꯔꯣ ꯅꯪꯅ ꯈꯟꯕ ꯁꯔꯨꯛꯇꯤ ꯃꯗꯨꯅ ꯐꯔꯅꯤꯌꯦ
ꯍꯥꯏꯗꯤ ꯍꯧꯖꯤꯛꯇꯣ ꯑꯩꯒꯤ ꯃꯃꯥꯅꯣ ꯑꯦꯔꯦꯟꯖ ꯇꯧꯔꯁꯨ ꯌꯥꯏꯌꯦ ꯑ ꯑꯗꯨꯃꯥꯏꯅ ꯆꯠꯈꯤꯅꯤ ꯍꯧꯖꯤꯛꯇꯣ ꯍꯥꯏꯗꯤ ꯃꯁꯥꯅ ꯎꯝ ꯀꯣꯏ ꯀꯣꯏꯔꯔꯣꯏ ꯑꯩ ꯃꯥꯃꯒ ꯑꯗꯨꯒ ꯆꯦꯆꯦꯒꯨꯝꯕ ꯑꯗꯨꯒ ꯑꯩꯒꯤ ꯕ꯭ꯔꯗꯔ ꯑꯗꯨꯒꯨꯝꯕ ꯅꯍꯥꯟ ꯑꯃꯨꯔꯛ ꯑꯩꯒꯤ ꯅꯨꯄꯥ ꯊꯤꯔꯁꯨ ꯌꯥꯏꯌꯦ ꯑꯗꯨꯃꯥꯏꯅ ꯑꯦꯔꯦꯟꯖꯇ ꯆꯠꯈꯤꯅꯤ
ꯑꯩꯗꯤ ꯑꯦꯔꯦꯟꯁꯇꯤ ꯒ꯭ꯌꯥꯟ ꯇꯥꯗꯦ ꯑꯗꯨ ꯑꯣꯏꯔꯁꯨ ꯍꯧꯖꯤꯛꯀꯥꯟꯒꯤ ꯑꯩꯗꯤ ꯂꯣꯌꯦꯜꯇꯤ ꯑꯗꯨꯝ ꯂꯩꯔꯅꯤ ꯊꯥꯖꯕꯁꯨ ꯂꯩꯔꯔꯣꯏ ꯑꯗꯨ
ꯑꯦ ꯅꯪꯖꯨ ꯅꯨꯄꯤ ꯂꯩꯌꯦ ꯅꯪꯖꯨ ꯅꯨꯞ ꯄꯜꯂꯣꯏꯌꯦ ꯑꯩꯗꯤ ꯂꯩꯇꯦꯀꯣ
ꯅꯪꯁꯨ ꯂꯩꯔꯤꯅꯤ ꯅꯪ ꯍꯧꯖꯤꯛꯀꯥꯟ ꯈꯔ ꯁꯤꯖꯟꯗꯣ ꯁꯤꯖꯟ ꯀꯂꯤꯌꯥꯔ ꯇꯧꯗꯕꯒꯤꯅꯤ
ꯑꯦ ꯑꯗꯨ ꯅꯨꯄꯥꯁꯨ ꯑꯩ ꯍꯧꯖꯤꯛꯇꯤ ꯑꯩꯒꯤꯗꯤ ꯕꯤꯠꯇꯤ ꯂꯩꯇ꯭ꯔꯦ
ꯑꯗꯨꯝ ꯃꯥꯗꯣ ꯏꯁꯤꯡ ꯊꯛꯂꯤꯕ꯭ꯔꯣ
ꯏꯁꯤꯡ ꯇꯨꯡ ꯌꯥꯝꯅ ꯊꯛ ꯑ ꯈꯪꯗ꯭ꯔꯦ ꯃꯥꯅꯀꯣ ꯑꯉꯣꯟꯗ ꯍꯥꯏꯌꯦ ꯗꯤꯁꯃꯛ ꯊꯛꯄ ꯃꯥꯗꯣ ꯑꯁꯤ ꯎꯝ ꯃꯥꯡꯈ꯭ꯔꯥ ꯀꯥꯟ ꯃꯥꯁꯨꯨ ꯊꯛꯀꯦ ꯍꯥꯏꯌꯦꯀꯣ ꯑꯗꯨꯒ ꯅꯦꯛꯁ ꯃꯟꯇ ꯊꯥꯔꯣꯏ ꯍꯥꯏꯒꯦ ꯑꯩꯉꯣꯟꯗ
ꯑꯣ
ꯊꯧ ꯀꯥꯏꯗꯦ ꯀꯥꯏꯗ ꯑꯗꯨꯝꯅꯀꯣ ꯑꯩꯅ ꯍꯥꯏꯔꯗꯤꯀꯣ ꯑꯗꯨꯝ ꯍꯦꯛꯇ ꯈꯟꯕ ꯉꯝ ꯑꯦ
ꯐꯔꯦ ꯐꯔꯦ
ꯑꯩꯅ ꯀꯣ
ꯎꯝ
ꯑꯌꯥ ꯑꯩꯗꯤ ꯑꯗꯨꯒꯨꯝꯕ ꯅꯨꯄꯥ ꯑꯗꯨ ꯄꯥꯟꯗ꯭ꯔꯦ ꯑꯗꯨ ꯑꯩꯅ ꯅꯪꯒꯤ ꯑꯄꯥꯝꯕ ꯇꯧꯔꯣ ꯑꯗꯨꯝꯅ ꯑꯩꯅ ꯍꯥꯏꯈ꯭ꯔꯦ ꯑꯗꯨꯅꯤ ꯑꯗꯨꯒ ꯃꯅꯥ ꯅꯦ ꯑ ꯅꯦꯛꯁ ꯃꯟꯗꯣ ꯑꯩꯗꯤ ꯊꯥꯔꯣꯏ ꯑꯗꯨꯒ ꯃꯣꯔꯅꯤꯡ ꯋꯥꯛ ꯆꯠꯈꯤꯅꯤ ꯑꯗꯨꯝ ꯍꯥꯏꯌꯦꯀꯣ
ꯍꯣꯏ
ꯅꯪꯒꯤ ꯑꯄꯥꯝꯕꯁꯦ ꯇꯣꯔꯛꯑꯣ ꯑ ꯅꯪꯒꯤ ꯒꯨꯠ ꯍꯧꯖꯤꯛꯇꯤ ꯇꯧꯔꯣ ꯑꯗꯨꯝꯅ ꯑꯩꯅ ꯍꯩꯅꯤꯀꯣ ꯎꯝ ꯃꯥꯅ ꯎꯝ ꯎꯝ ꯅꯪꯁꯨ ꯂꯥꯛꯑꯣ ꯃꯣꯔꯅꯤꯡ ꯋꯥꯛ ꯆꯠꯁꯦ ꯑꯗꯨꯒ ꯍꯥꯏꯒꯦꯀꯣ ꯅꯦꯛꯁ ꯋꯤꯛꯇꯣ ꯑꯗꯨꯅꯦ ꯅꯦꯛꯁ ꯃꯟꯇ ꯑꯥꯏꯇꯦꯝ ꯃꯤꯒꯤ ꯃꯇꯝ ꯃꯤ ꯃꯤ ꯃꯤꯀꯞ ꯃꯥꯒꯤꯁꯨ ꯗꯨ ꯃꯇꯝꯗꯣ ꯂꯩꯇ꯭ꯔꯦ ꯑꯗꯨꯗꯤ ꯌꯥꯝꯅ ꯊꯕꯛ ꯆꯤꯜꯂꯤꯌꯦ ꯌꯥꯝꯅ ꯕꯤꯖꯤ ꯑꯣꯏꯈꯤꯅꯤ ꯑꯗꯣ ꯃꯥꯏꯅ ꯍꯥꯏꯈ꯭ꯔꯦꯀꯣ ꯑꯩꯅ ꯑꯗꯨꯅ ꯆꯠꯂꯅꯤ ꯀꯩꯗꯧꯔꯤ ꯍꯝ ꯀꯔꯤꯒꯤ ꯊꯕꯛꯅꯣ ꯑꯗꯣꯝꯅ ꯍꯥꯢꯅꯔ ꯑꯦ ꯃꯤꯌꯥꯊꯥ ꯑꯇꯩ ꯃꯤ ꯑꯃ ꯃꯤ ꯑꯇꯩ ꯑ ꯑꯅꯗ꯭ꯔꯗꯀꯣ
ꯎꯝ
ꯑꯩꯒꯤ ꯅꯦꯛꯁ ꯃ ꯍꯥꯏꯅꯤꯡꯗꯦ ꯑꯗꯨꯅ ꯑꯗꯨꯃꯥꯏꯅ ꯑꯩꯅ ꯍꯥꯏꯈ꯭ꯔꯦ ꯃꯉꯣꯟꯗ ꯁꯥꯎꯔꯒ ꯍꯣꯏ ꯌꯥꯔꯦ ꯑꯗꯨꯝꯅ ꯍꯥꯏꯈ꯭ꯔꯦ
ꯐꯩꯌꯦ ꯐꯩ
ꯀꯔꯤ ꯄꯥꯎꯅꯣ ꯑꯗꯨꯝ ꯑꯩꯅ ꯍꯥꯢꯕꯗꯤ
ꯑꯁ ꯋꯥꯔꯤꯁꯦ ꯅꯨꯡꯉꯥꯏꯌꯦ
ꯑꯗꯨꯅꯦ ꯎꯝ ꯎꯝ ꯑꯦ ꯍꯧꯖꯤꯛ ꯅꯨꯄꯥꯗꯣ ꯄꯥꯟꯗ꯭ꯔꯦ
ꯑ ꯊꯥꯔꯦ
ꯅꯪ ꯅꯨꯄꯤ ꯑꯃꯔ ꯑꯩ ꯄꯥꯝꯃꯦ ꯑꯁ ꯇꯜ ꯂꯩꯍꯦ ꯃꯥꯄꯥꯟꯗ
ꯀꯥꯅꯅꯣ
ꯑꯥ
ꯑꯩꯗꯤ ꯅꯪ ꯄꯥꯝꯕ ꯅꯨꯄꯤꯕꯨ ꯈꯪꯉꯦ ꯀꯥꯇꯤꯟꯒꯤꯗꯨ ꯅꯪ ꯄꯥꯝꯕꯗꯤ ꯆꯠꯂꯣ
ꯅꯠꯇꯤꯌꯦ ꯃꯥꯗꯣ ꯀꯣ ꯃꯥꯗꯣ ꯑꯩꯅ ꯑꯄꯥꯝꯕ ꯅꯨꯄꯤꯗꯨꯀꯣ ꯀꯣ ꯊꯥꯡꯗꯣ ꯇꯕ꯭ꯔꯣ ꯑꯩꯅ ꯅꯨꯄꯤ ꯄꯥꯝꯕꯗꯨ ꯅꯨꯄꯤꯗꯨ ꯑꯩ ꯑꯦꯛꯖꯤꯁ ꯇꯧꯒꯦꯁꯨ ꯈꯟ ꯑꯩ ꯃꯥꯗꯨ ꯎꯝ ꯇꯥꯕ꯭ꯔꯣ ꯅꯪ
ꯇꯥꯔꯦꯅꯦ
ꯍꯣꯏ ꯑꯗꯨ ꯅꯨꯄꯤꯅꯦ ꯃꯥꯗꯣ ꯑꯩ ꯑꯩ ꯑꯦꯛꯖꯤꯁ ꯇꯧꯋꯦꯁꯨ ꯈꯟꯗꯦ ꯃꯥꯗꯣ
ꯑꯣ ꯅꯨꯡꯉꯥꯏꯇꯤꯌꯦ
ꯃꯗꯨꯒ ꯑꯗꯨꯒ ꯑꯩꯈꯣꯏꯒꯤ ꯎꯝ ꯑꯩꯅ ꯐꯝꯕ ꯂꯝꯕꯤꯗꯁꯨ ꯂꯩꯇꯦ ꯑꯁꯤꯗꯁꯨ ꯂꯩꯇꯦ ꯏꯟꯗꯤꯌꯥꯗꯁꯨ ꯂꯩꯇꯦ
ꯀꯩꯅꯣ ꯅꯣꯢꯒꯤꯗꯨꯔꯣ ꯑꯩꯌꯥ ꯣꯐ ꯀꯦꯄꯁ ꯍꯦꯔꯤꯡꯗꯨꯔꯣ
ꯅꯠꯇꯤꯌꯦ ꯍꯥꯏꯔꯣꯏ ꯑꯩꯗꯤ ꯅꯨꯄꯤꯗꯨ ꯑꯩꯅ ꯍꯥꯏꯔꯗꯤ ꯅꯪꯅ ꯄꯥꯏꯌꯦꯅꯦ ꯑꯃꯨꯀ
ꯑꯩ ꯍꯌꯦꯡꯅꯤ ꯇꯧꯔꯣꯢ ꯇꯧꯔꯣꯢ
ꯑꯗꯨꯅ ꯑꯩꯅ ꯍꯥꯏꯔꯤꯗꯤ ꯅꯪ ꯅ ꯖꯦꯠꯂꯦꯁ ꯇꯧꯅꯤꯉꯥꯢꯅ ꯈꯪꯔꯦ
ꯑꯩꯗꯤ ꯇꯧꯔꯣꯢ ꯑꯩꯗꯤ ꯆꯍꯤ ꯇꯔꯨꯛ ꯈꯤꯇꯪ ꯂꯩ ꯅ ꯑꯦꯛꯁꯅꯦꯅ ꯄꯥꯝꯗꯕꯗꯣ
ꯈꯪꯉꯦꯍꯦ ꯅꯝꯕꯨꯁꯨ ꯈꯪꯉꯦꯍꯦ ꯑꯩꯅ
ꯈꯪꯗꯦꯅ
ꯈꯪꯗꯦ
ꯅꯪ ꯍꯧꯖꯤꯛꯛꯇꯅꯦ ꯑꯩꯕꯨ ꯍꯥꯠ ꯇꯧꯅꯤ ꯈꯛꯇ ꯇꯧꯋꯦ ꯅꯕꯨ ꯑꯩꯗꯤ ꯄꯥꯝꯕ꯭ꯔꯥ
ꯑꯦ ꯍ ꯍ ꯑꯣ ꯑꯗꯨꯃꯅ ꯐꯝꯕꯁꯨ ꯌꯥꯏꯀꯣ ꯅꯠꯇ꯭ꯔꯗꯤ ꯋꯥꯔꯠꯇ ꯐꯝꯔꯁꯨ ꯎꯝ ꯊꯕꯛꯁꯨ ꯇꯧꯔꯛ ꯇꯣꯗ꯭ꯔꯦ ꯑꯗꯨꯒ ꯅꯪꯅ ꯑꯁꯤꯗ ꯆꯠꯂꯦ ꯍꯥꯢ ꯑꯗ ꯎ ꯅꯠꯇꯦ ꯑꯩꯗꯤ ꯆꯥꯅꯤꯡꯗ꯭ꯔꯦ ꯑꯗꯨꯅ ꯅꯪꯁꯨ ꯑꯩꯉꯣꯟꯗ ꯑꯃꯨꯀ ꯐꯤꯗꯕꯦꯛ ꯇꯧꯈꯤ ꯅꯦ ꯑꯁꯨ ꯆꯄꯜ ꯅꯨꯡꯉꯥꯏꯇꯦ ꯑꯗꯨꯃꯥꯏꯅ ꯂꯥꯛ ꯑꯩꯅꯦ ꯍꯧꯖꯤꯛꯁꯨ ꯋꯥꯠꯇ ꯂꯩꯕꯤꯗꯨ ꯑꯁꯤꯗ ꯑꯗꯨꯃꯅ ꯐꯝꯕꯁꯨ ꯅꯨꯡꯉꯥꯏꯌꯦ ꯑꯩꯈꯣꯏꯒꯤ ꯕꯥꯎꯟꯗ꯭ꯔꯤꯁꯨ ꯕꯥꯎꯟꯁꯨ ꯐꯥꯏꯌꯦ
ꯑꯗꯣ ꯐꯔꯦ ꯐꯔꯦ
ꯍꯥꯢ ꯗꯤ
ꯑꯩꯗꯤꯀꯣ
ꯎꯝ
ꯑꯗꯨ ꯅꯨꯃꯤꯠ ꯑꯃꯗ ꯃꯥꯄꯜꯗꯊꯣꯔꯒ ꯅꯨꯄꯥ ꯑꯃ ꯊꯤꯅꯤ ꯄꯥꯝꯃꯦ
ꯊꯤꯌꯨ ꯊꯤꯌꯨ
ꯑ ꯑꯁ
ꯂꯥꯜ ꯂꯒꯗꯤ ꯂꯥꯛꯀꯅꯨꯀꯣ
ꯀꯔꯤ ꯍꯥꯢꯕ
ꯇꯤꯕ ꯁꯣꯢꯌꯜꯂꯗꯤ ꯂꯥꯛꯀꯅꯣꯕ
ꯑꯣ ꯑꯩꯖꯨ ꯑꯗꯨ ꯅꯨꯄꯥꯗꯣ ꯎꯝ ꯊꯤꯔꯒ ꯑ ꯄꯥꯏꯈ꯭ꯔꯥꯗꯤꯀꯣ ꯍꯣꯁꯇꯦꯜꯗ ꯑꯃꯀ ꯂꯥꯛꯔꯣꯏ ꯑꯩꯗꯤ ꯃꯥꯄꯟꯗ ꯇꯨꯝꯈꯤꯅꯤ ꯑꯗꯨꯒ ꯃꯉꯣꯟꯗ ꯀꯔꯤ ꯇꯧꯒꯦ ꯈꯟꯗꯦ
ꯈꯪꯗ꯭ꯔꯦ ꯑꯩ ꯁꯨꯡꯈꯟ ꯈꯟꯗ꯭ꯔꯦ ꯗꯤ ꯀ꯭ꯔꯝꯍꯥꯢꯅ ꯍꯦꯜ
ꯍꯨꯡ
ꯅꯪ ꯈꯪꯗ꯭ꯔꯗꯤ ꯑꯩꯁꯨ ꯀ꯭ꯔꯤ ꯍꯥꯏꯗꯣꯏꯅꯣ ꯈꯪꯗꯦꯕ
ꯇꯥꯗꯦ
ꯅꯪꯒꯤꯗꯠ ꯐꯣꯟ ꯅꯞꯄꯤ ꯍꯣꯏ
ꯑꯩꯗꯤ ꯇꯥꯏꯌꯦ
ꯇꯥꯏꯌꯦ
ꯏꯁꯇꯟꯒꯤꯗꯤ ꯚꯦꯖ ꯌꯥꯝ ꯇꯥꯡꯗꯤ ꯇꯥꯡꯁꯤꯗꯤ
ꯑꯗꯨꯅꯦ ꯑꯩꯅ ꯍꯥꯏꯕꯅꯦ
ꯕꯨꯁꯇꯦꯜꯒꯤ ꯃꯤ ꯃꯥꯜꯂꯦ ꯁꯤꯗꯤ
ꯑꯦ ꯃꯥꯒꯤ ꯃꯤꯡ ꯀꯧꯒꯅꯨꯀꯣ
ꯑꯗꯨꯃꯥꯏꯅ ꯏꯉꯟꯕꯗꯤ ꯑꯩ ꯇꯜꯂꯦ
ꯅꯪꯁꯨ ꯎꯝ ꯃꯥꯗꯨ ꯄꯥꯝꯕ꯭ꯔꯣ
ꯅꯠꯇꯦ ꯅ ꯑꯩꯗꯤ ꯃꯗꯨ ꯀꯝꯇ ꯃꯦꯟꯁꯟ ꯇꯧꯗꯦ ꯅꯪꯒꯤ ꯚꯣꯀꯜꯗꯣ ꯍꯥꯏꯕꯅꯦ ꯑꯩ ꯏ ꯃꯗꯨꯒꯤ ꯇꯨꯟ
ꯅꯗꯨꯀꯣ ꯃꯥꯗꯨ ꯅꯠ ꯅꯪꯀꯣ ꯃꯥꯒꯤ ꯑꯣ ꯀꯣꯜꯇ꯭ꯔ ꯄꯥꯠꯄ꯭ꯔꯣ
ꯄꯥꯝꯗꯦ ꯑꯩꯗꯤ ꯃꯗꯨꯒꯨꯝꯕ ꯊꯨꯟꯗꯣ ꯄꯥꯝꯖꯗꯦ ꯃꯤꯇꯩꯂꯣꯟ ꯉꯥꯡꯉꯗꯤ ꯈꯔ ꯐꯖꯟꯅ ꯉꯥꯡꯉꯣꯕ ꯃꯗꯨꯒꯤ ꯇꯨꯟꯗꯤ ꯁꯟꯗꯦ ꯃꯥꯔꯀꯦꯠꯇ ꯆꯥꯝꯃ ꯂꯩꯌꯦ ꯆꯧꯉ ꯂꯩꯌꯦ ꯂꯧꯑꯣ ꯂꯧꯑꯣ ꯃꯗꯨꯒꯤ ꯒ꯭ꯂꯨꯕꯣ ꯅꯤꯡꯁꯤꯡꯂꯥꯛꯑꯦꯕ
ꯀ ꯀ ꯀꯥꯏꯗꯦ
ꯉꯁꯤ ꯆꯥꯁꯦꯔꯥ ꯍꯥꯏꯕ ꯅꯪ ꯉꯝꯕ꯭ꯔ ꯃꯔꯛꯇ ꯉꯥꯡꯕꯗ
ꯀꯥꯏꯗꯦ ꯀꯥꯏꯗꯦ ꯀꯥꯏꯗꯦ ꯀꯥꯏꯗꯦ ꯆꯥꯠꯄꯁꯨ ꯌꯥꯏꯌꯦ ꯑꯗꯨꯒꯨꯝꯕꯔꯣ